ꯇꯥꯕ꯭ꯔꯣ
ꯇꯥꯍꯦ
ꯅꯨꯉꯥꯏꯕꯔꯥ
ꯍꯣꯏ ꯅꯨꯉꯥꯏ ꯁꯥ ꯇꯣꯑꯦ
ꯂꯣꯏꯈ꯭ꯔꯦ
ꯂꯣꯏꯈꯔꯦ
ꯐꯖꯟ ꯆꯥꯕꯔꯥ
ꯌꯥꯝ ꯆꯥꯊꯣꯛꯈ꯭ꯔꯦ ꯍꯣꯏ
ꯉꯁꯥꯏ ꯑꯩꯅ ꯃꯦꯠꯄꯗꯣ ꯌꯥꯝ ꯁꯥꯏ
ꯎ ꯅꯪꯗꯤ ꯅꯪꯗꯤ ꯁꯥꯕ ꯌꯥꯝ ꯆꯥꯕ ꯌꯥꯝ ꯍꯩꯕꯅꯤꯅ
ꯍꯧꯖꯤꯛꯀꯥꯟꯗꯤ ꯌꯥꯝ ꯍꯩꯇꯦ
ꯍꯟꯈ꯭ꯔꯦ
ꯍꯥꯟꯗ ꯍꯣꯏ
ꯀꯔꯤꯒꯤꯔꯥ
ꯑꯥꯗ ꯂꯩꯕ ꯀꯥꯟꯗ ꯃꯣꯏ ꯆꯥꯗꯕꯒꯤꯀꯣ ꯑꯩꯁꯨ ꯈꯔ ꯍꯣꯏ ꯄꯨꯛ ꯊꯟꯕꯗ ꯁꯤꯔ‌ꯦ
ꯎꯝ
ꯆꯥꯔꯁꯨ ꯋꯥꯕ ꯌꯥꯝꯅ ꯍꯥꯎꯕꯕꯨꯗꯤ ꯍꯥꯎꯗꯦ
ꯎꯝ
ꯉꯁꯥꯏ ꯑꯩ ꯑꯆꯥꯄꯣꯠ ꯈꯔ ꯆꯥꯕꯒꯤꯀꯣ
ꯎꯝ
ꯑꯗꯨꯒ ꯑꯃꯨꯛ ꯆꯥꯛ ꯆꯥꯕꯒꯤ ꯌꯥꯗ꯭ꯔꯦ
ꯅꯪ ꯅꯪ ꯂꯕꯣꯛꯇꯣ ꯌꯥꯝ ꯆꯥꯎꯔꯝꯃꯅꯤ
ꯍꯣꯏ ꯆꯥꯎꯔꯥꯛꯑꯦ ꯊꯥ ꯃꯔꯤ ꯃꯉꯥ ꯃꯥꯜꯂꯦ ꯑꯩꯒꯤꯁꯦ
ꯍꯥ ꯍꯥ ꯅꯈꯣꯏ ꯍꯧꯖꯤꯛ ꯂꯩꯕꯗꯣ ꯌꯥꯝ ꯅꯨꯡꯉꯥꯏꯕ꯭ꯔꯥ
ꯑꯗꯨꯝ ꯅꯨꯡꯉꯥꯏꯗ ꯍꯣꯏ ꯒꯥꯔꯤ ꯃꯈꯣꯟ ꯑꯗꯨ ꯑꯗꯥ ꯇꯥꯗꯕꯩꯀꯣ ꯑꯗꯨ ꯅꯨꯡꯉꯥꯏ
ꯎꯝ ꯅꯣꯏ ꯅꯈꯣꯏ ꯌꯨꯝ ꯅꯛꯅꯕꯁꯤꯡꯗꯤ ꯅꯨꯡꯉꯥꯏꯕ꯭ꯔꯥ
ꯍꯣꯏ ꯑꯗꯨꯝ ꯕꯤꯜꯗꯤꯡ ꯑꯃꯗ ꯂꯩꯔꯁꯨꯀꯣ ꯃꯣꯏ ꯃꯁꯥ ꯎꯗꯕꯅꯤ ꯕꯒꯨꯝ ꯑꯗꯨꯝ ꯇꯧꯕꯅꯤ ꯌꯥꯝ ꯀꯔꯤ ꯍꯥꯏꯁꯤꯔꯥ ꯄꯥꯏꯕ‍‍ꯦꯁꯤ ꯂꯩꯕꯗꯣ ꯌꯥꯝ ꯇꯥꯎꯅꯦ
ꯃꯈꯣꯏꯁꯨ ꯀꯣꯂꯦꯖ ꯀꯣꯂꯦꯖꯀꯤ ꯏꯁꯇꯨꯗꯦꯟꯒꯨꯝꯕꯔꯥ
ꯍ‍ꯣꯏ ꯑꯣꯖꯥ ꯑꯣꯖꯥ ꯇꯧꯕꯁꯨ ꯂꯩ ꯑꯗꯨꯒ ꯑꯃꯝꯕ ꯑꯗꯨꯝ ꯑꯦꯛꯖꯥꯝꯒꯤ ꯑꯦꯛꯁꯄꯔꯤꯟ ꯉꯥꯛꯇꯅꯤꯗ
ꯑ ꯑꯗꯣ ꯎꯝ ꯁꯤ ꯑꯗꯨꯗꯁꯨ ꯑꯦꯛꯖꯥꯝ ꯊꯥꯕꯒꯤ ꯑ ꯆꯥꯟꯁ ꯌꯥꯝ ꯂꯩꯕ꯭ꯔꯥ
ꯍꯥꯏꯗꯤ
ꯑꯦꯛꯖꯥꯝ ꯊꯥꯕꯒꯤ ꯆꯥꯟꯁ ꯨꯀꯨꯝꯕ ꯃꯄꯥꯟꯗꯗꯤ ꯎ ꯑꯗꯨꯃꯥꯏ ꯊꯥꯕꯒꯤ ꯆꯥꯟꯁ ꯌꯥꯝ ꯂꯩꯥꯅ
ꯑꯥ
ꯑꯗꯨꯗꯁꯨ ꯌꯥꯝ ꯂꯩꯕ꯭ꯔꯥ ꯍꯥꯏꯕꯅꯤ
ꯎꯝ ꯈꯥꯡꯗꯦꯗ ꯁꯦꯟꯇꯔꯕꯨꯗꯤꯀꯣ
ꯎꯝ
ꯑꯥꯗ ꯇꯥꯕꯁꯨ ꯁꯤꯗꯁꯨ ꯇꯥꯕ ꯌ‌‌ꯦꯡꯎ ꯑꯗꯨꯝ ꯈꯪꯗꯦ ꯅ꯭ꯌꯨꯇ꯭ꯔꯦꯜꯒ ꯂꯥꯏ꯭ꯗ
ꯑꯥ ꯑꯗꯨꯕꯨ ꯑꯦꯛꯖꯥꯝ ꯁꯦꯟꯇꯔꯗꯣ ꯈꯔ ꯂꯥꯞꯂꯝꯕ ꯌꯥꯏꯌꯦꯀꯣ
ꯂ ꯑ ꯍꯣꯏ ꯑꯗꯨꯝ ꯇꯥꯎꯕꯅꯦ ꯑꯁꯤ ꯇꯝꯄꯥꯛꯀꯤ ꯇ ꯇꯝꯄꯥꯛꯀꯤ ꯇꯥꯔꯗꯤ ꯐꯥꯕ ꯑꯗꯨ ꯃꯄꯥꯟ ꯁꯣꯝꯗꯀꯣ ꯑꯩ ꯗꯤꯁꯇ꯭ꯔꯤꯛ ꯀꯨꯝꯕꯗ ꯇꯔꯗꯤ ꯌꯨꯝ ꯂꯥꯞ ꯂꯥꯞꯅ ꯆꯥꯠꯂꯦ ꯑꯗꯨ ꯍꯧꯖꯤꯛꯀꯥꯟꯗꯤ ꯈꯔ ꯐꯠꯇꯕꯒꯤꯀꯣ ꯅꯨꯡꯉꯥꯏꯇꯕꯒꯤ ꯏꯝꯐꯥꯜꯗ ꯑꯗꯨꯝ ꯂꯣꯏꯅ ꯇꯥꯕ ꯃꯥꯜꯂꯦ
ꯎꯝ ꯍꯣꯏ ꯐꯩ ꯑꯗꯨꯗꯤ
ꯊꯝꯅꯤꯡꯉꯤꯕꯣ ꯅꯪ ꯑꯗꯨ
ꯍꯥꯥ
ꯊꯝꯅꯤꯡꯕ ꯐꯥꯎꯈ꯭ꯔꯕꯣ
ꯑꯁ ꯈꯪꯗꯦ ꯑꯩ ꯎꯝ ꯑꯗꯨꯃꯥꯏꯅ ꯑꯗꯨꯝ ꯂꯩꯔꯗꯤ ꯊꯥꯕꯒꯤ ꯆꯥꯟꯁꯀꯨꯝꯕ ꯑꯩꯅ ꯄꯥꯝꯕꯒꯨꯝꯕ ꯑꯦꯛꯖꯥꯝ ꯂꯩꯔꯗꯤꯀꯣ
ꯍꯥꯏ
ꯑꯗꯨꯝ ꯊꯥꯅꯤꯡꯕꯁꯨ ꯐꯥꯎꯒꯅꯤꯅ
ꯑꯦꯛꯖꯥꯝꯗꯤ ꯂꯩꯌꯦ ꯑꯗꯣ ꯑꯃꯗ ꯆꯪꯉꯗꯤ ꯑꯃꯗꯨꯗ ꯊꯣꯛꯄꯗꯣ
ꯎꯝ
ꯇꯣꯏ ꯑꯃ ꯃꯥꯡꯉꯤꯕ ꯑꯩꯈꯣꯏꯒꯤꯁꯦ ꯑꯗꯨꯒꯤ
ꯎꯝ
ꯑꯃꯗ ꯑꯃꯗ ꯐꯣꯀꯥꯁ ꯇꯧꯔꯁꯨ ꯑꯃꯗ ꯊꯣꯛꯇ꯭ꯔꯗꯤ
ꯎꯝ
ꯅꯨꯡꯉꯥꯏꯗꯦꯅ ꯌꯥꯝ ꯑꯁ ꯌꯥꯝ ꯆꯥꯏꯗ ꯑꯁꯤ ꯈꯂꯛ ꯈꯂꯛꯑꯗꯤ
ꯎꯝ
ꯃꯇꯥꯡꯁꯨ ꯀꯨꯏꯔꯔꯣꯏ ꯏꯁꯦꯁ ꯑꯩ ꯃꯇꯥꯝꯁꯨ ꯑꯁꯦꯡꯕ ꯂꯝꯁꯤ ꯃꯇꯥꯡ ꯑꯩꯈꯣꯏꯒꯤ ꯅꯨꯄꯤꯒꯤꯗꯤ
ꯎꯝ ꯃꯇꯝ ꯂꯩꯇ꯭ꯔꯦ
ꯑꯩꯗꯤ ꯑ ꯆꯍꯤ ꯆꯍꯤꯗ ꯑꯦꯛꯖꯥꯝ ꯑꯃꯒꯨꯝꯕꯅꯦꯕ ꯊꯥꯕꯗꯣ ꯑꯗꯨꯒꯤ
ꯎꯝ
ꯌꯥꯝ ꯁꯥꯡ ꯁꯥꯡꯅ ꯆꯥꯠꯄꯒꯤ
ꯑꯪ ꯑꯇꯣꯞ ꯑꯇꯣꯞꯄ ꯑꯦꯛꯖꯥꯝꯒꯨꯝꯕ ꯊꯥꯔꯗꯤ ꯆꯍꯤꯗ ꯑꯅꯤ ꯑꯍꯨꯝꯁꯨ ꯊꯥꯕ ꯌꯥꯔꯅꯤꯀꯣ
ꯊꯥꯕ ꯌꯥꯕ ꯌꯥꯏꯌꯦ ꯑꯗꯣ ꯌꯥꯝ ꯀꯟꯅ ꯂꯥꯏꯔꯤꯛ ꯄꯥꯒꯗꯕ ꯍꯥꯏꯗꯤ ꯏꯁꯀꯣꯞ ꯑꯅꯤ ꯑꯍꯨꯝ ꯑꯣꯏꯕꯒꯤꯀꯣ
ꯎꯝ ꯑꯁ ꯂꯥꯏꯔꯤꯛꯁꯨ ꯄꯥꯗꯕ ꯎꯝ ꯊꯥ ꯑꯃꯒꯨꯝꯕ ꯑꯣꯏꯈ꯭ꯔꯕꯒꯤ ꯄꯥꯅꯤꯡꯕꯁꯨ ꯐꯥꯎꯗ꯭ꯔꯦ ꯍꯧꯖꯤꯛꯇꯤ
ꯑꯗꯨꯅꯦ ꯊꯥꯕꯨ ꯍꯥꯏꯒꯅꯨ ꯅꯨꯃꯤꯠ ꯑꯃ ꯑꯅꯤ ꯇꯣꯛꯈ꯭ꯔꯗꯤ ꯑꯗꯨꯝ ꯇꯥꯟꯒꯅꯤ
ꯑꯗꯨꯅꯦ ꯑꯗꯨꯃꯥꯏꯅ ꯄꯥꯒꯦ ꯍꯥꯏꯅ ꯈꯜꯂꯁꯨ ꯀꯣ ꯄꯥꯕ ꯍꯥꯎꯔꯗꯤ ꯑꯗꯨꯝ ꯋꯥꯈꯜꯗꯣ ꯑꯇꯣꯞꯄ ꯑꯗꯨꯝ ꯈꯥꯂꯛꯀꯅꯤ
ꯑꯗꯨ ꯍꯧꯖꯤꯛ ꯍꯧꯖꯤꯛꯁꯨ ꯑꯩ ꯑꯗꯨꯃꯥꯏꯅ ꯇꯧꯅꯦ ꯍꯥꯏꯌꯦ ꯋꯥꯀꯥ ꯑꯗꯨ ꯑꯗꯥ ꯂꯩꯕꯅꯦꯀꯣ ꯍꯣꯏ ꯂꯥꯏꯔꯤꯛꯇꯣ ꯑꯥꯗ ꯊꯝꯈ꯭ꯔꯦ
ꯋꯥꯔꯀꯥꯞꯁꯨ ꯌꯥꯝ ꯗꯤꯁꯇ꯭ꯔꯦꯛ ꯑꯣꯏꯌꯦ ꯑꯩꯈꯣꯏ ꯁꯥꯇ꯭ꯔꯁꯤꯡꯒꯤꯗꯤ
ꯑꯗꯨꯅꯤ ꯑꯗꯨꯒ ꯑꯩ ꯏꯅꯥꯎꯅꯄꯥ ꯑꯩꯒꯤ ꯍꯦꯛꯇ ꯌꯦꯡꯕꯗꯨꯗ ꯑꯩꯁꯨ ꯈꯥꯡꯕ ꯉꯝꯗꯦ ꯑꯗꯨꯝ ꯌꯦꯡꯉꯒ ꯂꯩꯕꯅꯦ
ꯎꯝ
ꯍꯥꯏꯗꯤ ꯃꯥꯁꯨ ꯇꯥꯞꯅ ꯌꯦꯡꯕꯁꯨ ꯌꯥꯗꯦ ꯑꯦꯌꯥꯔꯄꯣꯔꯠꯀꯨꯝꯕ ꯄꯥꯏꯔꯣ ꯍꯥꯏꯔꯁꯨ ꯌꯥꯗꯦ ꯑꯗꯨꯒꯤ ꯃꯈꯣꯟ ꯇꯥꯕꯒꯤ
ꯅꯪꯒꯤ ꯅꯅꯥꯎꯅ ꯅꯨꯄꯥꯕꯨꯁꯨ ꯂꯥꯏꯔꯤꯛ ꯀꯟꯅ ꯄꯥꯎ ꯍꯥꯏꯌꯣ
ꯍꯣꯏ ꯃꯔꯛ ꯃꯔꯛꯇꯗꯤ ꯄꯥꯕ ꯃꯥꯜꯂꯦ ꯃꯥꯁꯦ ꯃꯤꯅꯤꯠ ꯀꯣ ꯃꯅꯤꯠꯅꯦ ꯃꯥꯅ ꯄꯥꯔꯤꯁꯦ
ꯍ
ꯄꯨꯡ ꯅꯥꯇꯦ ꯃꯤꯅꯤꯠ
ꯀꯅ ꯄꯥꯎ ꯍꯥꯏꯌꯣ ꯑꯩꯈꯣꯏꯗꯨꯀꯣ ꯑꯩꯗꯤ ꯌꯥꯝ ꯔꯤꯒ꯭ꯔꯦꯠ ꯆꯥꯏꯌꯦ ꯍꯥꯏꯕꯗꯤ ꯎꯝ ꯍꯧꯖꯤꯛ ꯑꯩꯈꯣꯏꯒꯤ ꯊꯕꯥꯛꯀꯨꯝꯕ ꯂꯥꯏꯔꯁꯨꯀꯣ ꯀꯣꯟꯐꯤꯗꯦꯟꯁ ꯂꯩꯇꯕꯗꯣ ꯀꯣꯟꯐꯤꯗꯦꯟꯁ ꯂꯩꯇꯕꯗꯣ
ꯑꯣ
ꯑꯩ ꯉꯝꯒꯦꯔꯀꯣ ꯑꯗꯨꯃꯥꯏꯅ ꯑꯗꯨꯝ ꯈꯜꯂꯒ ꯂꯩꯌꯦ
ꯍꯣꯏ ꯅꯣꯏ ꯁ꯭ꯀꯣꯞ ꯑꯗꯨꯃꯥꯏꯅ ꯇꯧꯋꯤꯗ ꯑꯩꯈꯣꯏꯁꯨ ꯑꯗꯨꯃꯥꯏ ꯇꯧꯕꯅꯦ ꯑꯩꯈꯣꯏꯅ ꯂꯧꯕꯥ ꯁꯕꯖꯦꯛꯇꯣ
ꯎꯝ
ꯑꯗꯨ ꯑꯣꯟꯅꯔ ꯆꯥꯎꯏꯅ ꯇꯧꯔꯁꯨ ꯀꯣꯟꯐꯤꯗꯦꯟ꯭ꯁꯁꯨꯗꯤ ꯂꯩꯇꯦꯕ ꯍꯥꯏꯗꯤ ꯎꯝ ꯂꯣꯏꯔꯦ ꯑꯗꯣ ꯇꯝꯕ ꯂꯣꯏꯔꯦ ꯍꯥꯏꯔꯁꯨ ꯑꯗꯨꯝ ꯄꯥꯗ꯭ꯔꯗꯤ ꯂꯣꯏ ꯀꯥꯎꯊꯣꯛꯑꯦꯅ
ꯑꯗꯨꯅꯦ
ꯚꯏ ꯍꯥꯔ꯭ꯗ ꯁꯤꯁꯇꯦꯝꯅꯦꯕ ꯃꯣꯏ ꯑꯩꯈꯣꯏꯒꯤꯁꯨ ꯑꯗꯨꯒꯤ
ꯎꯝ ꯑꯩꯈꯣꯏꯅꯥ ꯍꯧꯖꯤꯛ ꯐꯥꯔ꯭ꯁ ꯁꯦꯃꯤꯁꯇꯔꯒꯨꯝꯕꯗ ꯂꯧꯔꯝꯕ ꯄꯦꯄꯔꯁꯤꯡꯗꯣ
ꯎꯝ
ꯂꯣꯏ ꯀꯥꯎꯈ꯭ꯔꯦ ꯑꯗꯨꯒꯤ ꯆꯍꯤ ꯑꯅꯤ ꯆꯍꯤ ꯑꯅꯤꯒꯤ ꯃꯃꯥꯡꯗ ꯑꯣꯏꯔꯦꯅ ꯑꯗꯨꯒꯨꯝꯕ ꯄꯦꯄꯔꯁꯤꯡꯗꯤ
ꯎꯝ
ꯑꯗꯨꯒꯤꯀꯣ ꯂꯣꯏ ꯀꯥꯎꯊꯣꯛꯄꯒꯤ ꯑꯁ ꯑꯩ ꯆꯥꯟ꯭ꯁ ꯂꯩꯔꯁꯨꯀꯣ
ꯎꯝ
ꯑꯩꯁꯨ ꯑꯃꯨꯛ ꯏꯁꯇꯗꯤ ꯇꯧꯗ꯭ꯔꯗꯤ ꯇꯧꯕꯥ ꯉꯝꯃꯣꯏꯗꯕ
ꯎꯝ
ꯇꯥꯕ꯭ꯔ꯫
ꯇꯥꯏꯌꯦ ꯇꯥꯏꯌꯦ꯫
ꯎꯝ ꯑꯁꯤ ꯉꯁꯤꯗꯣ ꯅꯨꯄꯥ ꯑꯃꯅꯀꯣ ꯎꯝ ꯎ ꯑꯁꯤ ꯀꯝꯄ꯭ꯌꯨꯇꯔꯒꯤ ꯀꯣꯆꯤꯡ ꯁꯦꯟꯇꯔꯗ ꯇꯝ ꯑ ꯑꯣꯖꯥ ꯑꯣꯏꯅꯤꯡꯕ꯭ꯔꯥ ꯍꯥꯏꯌꯦꯕ ꯑꯩꯉꯣꯟꯗ ꯃꯥꯒꯤ ꯃꯍꯨꯠꯇ꯫
ꯀꯥꯏꯗ꯫
ꯑ ꯑꯩꯈꯣꯏ ꯑꯩꯈꯣꯏꯒꯤ ꯑꯩꯈꯣꯏꯒꯤ ꯃꯐꯝꯗꯅꯦ꯫
ꯑꯣ ꯑꯣ ꯑꯣ꯫
ꯑꯁꯤ ꯑ ꯃꯥꯗꯣ ꯈꯔ ꯍꯛꯆꯥꯡ ꯉꯝꯗꯕ ꯃꯥꯜꯂꯦ꯫
ꯑꯣ꯫
ꯃꯥꯒꯤ ꯃꯍꯨꯠꯇ ꯈꯔ ꯇꯝꯕꯤꯕ ꯌꯥꯒꯦꯔꯥ ꯍꯥꯏꯕꯗ ꯑꯩꯗ ꯑꯩꯅ ꯑꯩꯒꯤ ꯑꯤꯟꯇ꯭ꯔꯟꯁꯤꯡꯁꯨ ꯎꯝ ꯌꯥꯝ ꯉꯥꯛꯑꯦ ꯑꯗꯨꯒꯤ ꯑꯩ ꯅꯦꯛꯁ ꯃꯟꯗꯣ ꯂꯩꯔꯔꯣꯏ ꯍꯥꯏꯕꯅꯦꯕ꯫
ꯑꯣ꯫
ꯑꯗꯨꯒꯤ ꯑꯗꯨꯨꯝ ꯇꯣꯛꯈ꯭ꯔꯦ꯫ ꯑꯁꯤ ꯃꯥꯅ ꯇꯝꯕꯤꯌꯣ ꯍꯥꯏꯕ ꯄꯦꯄꯔꯁꯤꯡꯗꯣ ꯑꯩꯈꯣꯏ ꯐꯥꯔꯁ ꯁꯦꯃꯦꯁ ꯇꯔꯗ ꯂꯥꯎꯔꯝꯕꯁꯤꯡꯗꯨꯅꯦꯕ ꯑꯗꯨꯒꯤ ꯑꯩꯁꯨ ꯂꯣꯏ ꯀꯥꯎꯊꯣꯛ ꯈ꯭ꯔꯦ ꯑꯗꯨꯒ ꯑꯩ ꯑꯗꯨꯗ ꯇꯝꯕꯤꯒꯦ ꯍꯥꯏꯔꯗꯤ ꯑꯩꯁꯨ ꯑꯃꯨꯛ ꯏꯁꯇꯗꯤ ꯇꯧꯒꯗꯕꯅꯦꯕ꯫
ꯑꯣ꯫ ꯅꯪꯁꯨ ꯇꯝꯕꯗꯤ ꯇꯝꯔꯝꯕꯒꯤꯅ ꯑ ꯑꯗꯨꯝ
ꯍꯣꯏ ꯑꯗꯨꯝ ꯑꯗꯨꯝ ꯈꯔ ꯈꯔ ꯌꯦꯡꯉꯗꯤ ꯇꯝꯕ ꯌꯥꯒꯅꯤ ꯃꯈꯣꯏꯕꯨꯗꯤ ꯀꯣ ꯑꯗꯨꯝ ꯑ ꯌꯥꯝ ꯌꯥꯝ ꯇꯞꯄ ꯀꯔꯤꯅꯣ ꯌꯥꯝ ꯗꯤꯐꯤꯀꯜꯠ ꯑꯣꯏꯕ ꯄꯦꯄꯔꯁꯨ ꯅꯠꯇꯦꯕ꯫
ꯎꯝ꯫
ꯑꯗꯨꯒꯤ ꯇꯧꯕ ꯌꯥꯒꯅꯤ ꯑꯗꯨꯕꯨ ꯑꯩꯒꯤ ꯃꯇꯝꯁꯨ ꯂꯩꯇꯦꯕ꯫
ꯃꯇꯝꯕꯨꯗꯤ ꯂꯩꯇ꯭ꯔꯦ ꯍꯣꯏ꯫
ꯃꯥꯅ ꯊꯥ ꯑꯃꯒꯨꯝꯕ ꯇꯧꯕ ꯌꯥꯒꯦꯔꯥ ꯍꯥꯏꯌꯦꯕ꯫ ꯑꯗꯨꯒꯤ ꯊꯥ ꯑꯃꯥ ꯒꯨꯝꯕꯗꯤ ꯑꯩꯁꯨ ꯁꯤꯗ ꯑꯃꯨꯛ ꯂꯩꯔꯔꯣꯏꯕ ꯑꯩꯗꯨꯒꯤ꯫
ꯑꯣ ꯑꯗꯨꯒ ꯑꯗꯨꯒ ꯊꯥ ꯑꯃꯗ ꯄꯩꯁꯥ ꯀꯌꯥ ꯄꯤꯕ꯭ꯔꯥ ꯃꯣꯏꯁꯦ꯫
ꯈꯪꯗꯦ ꯑꯩꯁꯨ꯫ ꯑꯗꯨꯒꯨꯝꯕꯗꯤ ꯍꯥꯡꯕꯤꯗꯦ ꯍꯥꯏꯔꯣ ꯑꯣ ꯍꯥꯡꯕꯤꯗꯦ ꯑꯩꯁꯨ ꯇꯥꯎ
ꯒꯤꯁꯨ ꯃꯥꯡꯒꯅꯤ ꯍꯥꯏꯗꯤ ꯑꯥꯗ ꯑꯃꯨꯛ ꯆꯠꯂꯒ ꯀꯣ꯫
ꯎꯝ ꯑꯗꯨꯅꯦ꯫ ꯑꯩꯁꯨ ꯇꯥꯎꯁꯨ ꯇꯥꯎꯔꯣꯏꯗꯕꯅꯤꯅꯀꯣ꯫ ꯑꯗꯨꯒꯨꯝꯕꯗꯣ ꯍꯥꯡꯉꯒ ꯀꯥꯟꯅꯕꯁꯨ ꯂꯩꯇꯦ ꯑꯗꯨꯒꯤ꯫
ꯎꯝ꯫
ꯈꯣꯏ ꯑꯩꯗꯤ ꯑꯗꯨꯝ ꯈꯨ ꯑꯗꯨꯝ ꯁꯤꯗ ꯑꯗꯨꯝ ꯂꯩꯒꯦ ꯍꯥꯏꯕꯒꯤ ꯍꯥꯏꯕ ꯂꯩꯔꯗꯤ ꯑꯩꯁꯨ ꯑꯗꯨꯒꯨꯝꯕꯁꯨ ꯇꯧꯕ ꯌꯥꯏꯕ꯫ ꯑꯗꯨꯕꯨ ꯑꯩ ꯑꯃꯨꯛ ꯆꯠꯊꯣꯛꯅꯕ ꯄ꯭ꯂꯥꯟ ꯂꯩꯕꯒꯤꯀꯣ꯫
ꯎꯝ꯫
ꯑꯁ ꯐꯖꯅ ꯐꯖ ꯑꯗꯨꯒꯨꯝꯕ ꯑꯗꯨꯒꯨꯝꯕ ꯄꯦꯄꯔꯁꯤꯡꯕꯨꯁꯨ ꯐꯖꯅ ꯑꯃꯨꯛ ꯔꯤꯄꯤꯠ ꯔꯤꯄꯤꯠ ꯑꯣꯏꯅ꯫ ꯍꯥꯏꯕꯗꯤ ꯔꯤꯚꯤꯖꯟꯒꯨꯝꯕ ꯇꯧꯕꯤꯗꯕꯗꯣ ꯌꯥꯝ ꯔꯤꯒ꯭ꯔꯦꯠ ꯇꯧꯋꯦ꯫
ꯎꯝ꯫ ꯑꯩꯈꯣꯏꯁꯨ ꯑꯗꯨꯃꯥꯏꯅ ꯇꯧꯔꯒ ꯂꯩꯕꯅꯦ ꯑꯩꯈꯣꯏꯅ ꯇꯥꯝꯕ ꯉꯥꯛꯇꯅꯦꯕ ꯍꯧꯖꯤꯛ ꯇꯥꯝꯃꯤꯁꯦ꯫
ꯎꯝ꯫
ꯑꯗꯨ ꯅꯣꯏ ꯈꯪꯗꯦ ꯂꯣꯏ ꯃꯥꯡꯈ꯭ꯔꯦꯗ꯫ ꯀꯣꯛ ꯇ ꯀꯔꯤꯁꯨ ꯂꯩꯇ꯭ꯔꯦ꯫
ꯑꯗꯨꯅꯤ꯫
ꯍꯥꯏꯗꯤ ꯌꯦꯡꯕ ꯀꯥꯟꯗꯗꯤ ꯂꯣꯏ ꯈꯥꯡꯕꯒꯨꯝ ꯇꯧꯕꯅꯦꯀꯣ꯫
ꯑꯗꯨꯅꯦ ꯑꯗꯨꯅꯦ꯫
ꯑꯗꯨꯗꯒꯤ ꯆꯠꯊꯣꯛꯈ꯭ꯔꯗꯤ ꯎꯝ ꯍꯣꯏ ꯃꯥꯡꯈ꯭ꯔꯦ꯫
ꯑꯗꯨꯃꯥꯏ ꯇꯧꯕꯅꯤ꯫ ꯈꯪꯗꯦ ꯀꯔꯤ ꯇꯥꯎꯗꯣꯏꯅꯣ꯫
ꯑꯗꯨꯒ ꯑꯥꯔꯇꯤꯀꯜ ꯃꯌꯥꯝꯗꯣ ꯑꯩꯈꯣꯏ ꯁꯦꯃꯤꯁ ꯇꯔ ꯑꯍꯨꯝꯗꯔꯥ꯫ ꯑ ꯅꯠꯇꯦ ꯃꯔꯤꯗꯒꯤꯀꯣ ꯍꯥꯎꯔꯒ ꯑꯥꯔꯇꯤꯀꯜ ꯂꯣꯏ ꯇꯝꯕꯅꯦꯕ꯫
ꯎꯝ꯫
ꯑꯗꯨꯅ ꯍꯧꯖꯤꯛꯄꯨꯗꯤ ꯂꯣꯏ ꯀꯥꯎꯈ꯭ꯔꯦ꯫ ꯍꯥꯏꯗꯤ ꯊꯥ ꯑꯦꯛꯖꯥꯝ ꯈꯨꯗꯤꯡꯃꯛꯇ ꯀꯣ꯫
ꯎꯝ꯫
ꯑꯥꯔꯇꯤꯀꯜꯁꯤ ꯑꯅꯤꯔꯥ ꯑꯍꯨꯝꯔ ꯍꯪꯉꯛꯄꯅꯦꯕ꯫
ꯑꯗꯨ ꯑꯣꯏꯔꯁꯨ ꯑꯥꯔꯇꯤꯀꯜꯁ ꯑꯣꯏꯔꯖꯨ ꯑꯥꯔꯇꯤꯀꯜꯖꯨ ꯑ ꯀꯌꯥꯔꯥ ꯃꯣꯔ ꯗꯦꯟ
ꯊ꯭ꯔꯤꯍꯟꯗꯔꯦꯠ ꯒꯣꯝꯕꯅꯦꯕ ꯆꯍꯨꯝ꯫ ꯆꯍꯨꯝ ꯆꯍꯨꯝ ꯆꯥꯝꯃꯔꯤ ꯍꯦꯜꯂꯦꯕ꯫ ꯑꯗꯨ ꯃꯅꯨꯡꯗꯒꯤꯗꯒꯤ ꯑꯦ ꯕꯤ ꯍꯥꯏꯅ ꯂꯩꯒꯅꯤꯀꯣ ꯑꯃ
ꯑꯗꯨꯒꯤ ꯑꯗꯨꯒ ꯑꯦꯃꯦꯟꯃꯦꯟ ꯀꯔꯤ ꯀꯔꯤꯔꯥ ꯈꯪꯗꯦ ꯌꯥꯝꯕꯒꯤ ꯂꯣꯏ ꯀꯥꯎꯊꯣꯛꯄ ꯋꯥꯅꯤꯗ꯫ ꯍꯥꯏꯗꯤ, ꯑꯗꯨ ꯑꯗꯨ ꯑꯥꯔꯇꯤꯀꯜꯗ ꯑꯗꯨ ꯂꯩꯌꯦ ꯍꯥꯏꯕꯗꯣ ꯈꯪꯗꯕ ꯍꯥꯏꯗꯤ, ꯂꯩꯕꯨꯗꯤ ꯂꯩ ꯑꯗꯣ ꯈꯪꯉꯦꯕ ꯑꯗꯣ. ꯑꯗꯨ ꯑꯥꯔꯇꯤꯀꯜꯅ ꯑꯁꯤꯗꯅꯤ ꯑꯗꯨꯗꯅꯤ ꯑꯗꯨꯅꯤ ꯍꯥꯏꯕꯗꯣ ꯈꯪꯗꯕ꯫ ꯑ ꯑꯗꯨ ꯕꯖꯥꯔꯗ ꯄꯥꯗꯕꯩꯒꯤꯅꯦꯕ ꯑꯗꯨꯗꯣ꯫